ꯍꯜꯂꯣ ꯇꯥꯕ꯭ꯔꯣ
ꯍꯂꯣ
ꯂꯩꯥꯏꯗ ꯂꯩꯕ꯭ꯔꯣ ꯇꯥꯕ꯭ꯔꯣ ꯇꯥꯏꯀꯣ
ꯀꯩꯗꯧꯔꯤꯒꯦ ꯀꯩꯗꯧꯔꯤꯒꯦ
ꯁꯨꯝ ꯂꯩꯗ
ꯎꯝ ꯁꯥꯗ꯭ꯔꯣ ꯅꯣꯏꯔꯣꯝꯗꯗꯤ
ꯑꯩꯈꯣꯏꯔꯣꯝꯗꯗꯤ ꯑꯗꯨꯝ ꯇꯗ ꯅꯣ
ꯅꯣꯡꯣꯡ ꯆꯨꯋꯦ
ꯍꯣꯏ
ꯏꯅꯥ ꯅꯣꯡꯖꯨꯗꯩ ꯑꯁ ꯑꯩꯈꯣꯏꯗꯤ ꯁꯥꯃꯟꯗꯒꯤ ꯌꯥꯗ꯭ꯔꯦ ꯑꯣ ꯌꯥꯝ ꯁꯥꯏ ꯑꯩꯈꯣꯏꯗꯗꯤ ꯑꯁ ꯣꯡꯁꯥ ꯀꯟꯃꯟꯕꯒꯤꯦ ꯉꯁꯤꯁꯦ ꯉꯔꯥꯡꯗꯤ ꯅꯣꯡ ꯆꯨꯕꯅꯦ ꯉꯁꯤꯗꯤ ꯑꯁ ꯅꯨꯡꯁꯥ ꯌꯥꯝ ꯀꯜꯂꯦ ꯅꯣꯏꯗꯤ ꯀꯔꯤ ꯃꯊ ꯍꯦꯜꯁꯥꯔꯦ ꯑꯌꯛꯇ
ꯉꯁꯤ ꯀꯔꯤ ꯆꯥꯕ꯭ꯔꯣꯒꯣ ꯀꯥꯎꯈꯣꯏꯅꯦ ꯉꯁꯤꯁꯦ ꯍꯋꯥꯏ ꯆꯥꯕ ꯀꯨꯝ ꯇꯧꯋꯦ ꯍꯋꯥꯏꯒ ꯌꯦꯅꯨꯝ ꯀꯥꯡꯉꯧꯒ
ꯍꯥꯎꯋꯏꯅ ꯍꯋꯥꯏꯁꯦ ꯌꯥꯝ ꯑꯉꯥꯡꯁꯤꯡꯅꯁꯨ ꯄꯥꯝꯖꯩ ꯑꯩꯈꯣꯏꯁꯨ ꯌꯥꯝ ꯄꯥꯝꯃꯦ ꯑꯉꯥꯡ ꯀꯔꯤ ꯍꯥꯏꯁꯤꯔꯦ ꯍꯋꯥꯏꯁꯦ ꯌꯥꯝ ꯄꯥꯝꯃꯦ ꯥꯏꯗꯤ
ꯑꯣ ꯍ ꯍ
ꯔꯔꯤꯊꯥ ꯄꯥꯛꯁꯨꯔꯤꯒꯦ
ꯊꯕꯛꯁꯦ ꯂꯧꯒꯤ ꯊꯕꯛ ꯍꯥꯏꯕ ꯇꯥꯔꯦ ꯍꯟꯗꯛ ꯂꯧꯒꯤ ꯃꯇꯝꯗ ꯂꯧꯒꯤ ꯊꯕꯛ
ꯎꯝ ꯍꯣꯏ ꯂꯧ ꯃꯇꯝꯅꯤꯁꯤꯅ ꯑꯩꯈꯣꯏꯁꯨ ꯂꯧ ꯆꯠꯂꯦ ꯉꯁꯤꯁꯨ ꯂꯧ ꯆꯠꯂꯦ ꯉꯔꯥꯡꯁꯨ ꯂꯧ ꯆꯠꯂꯦ ꯂꯧ ꯈꯛꯇꯗ ꯆꯠꯂꯒ ꯂꯩꯕꯅꯦ ꯑꯩꯈꯣꯏꯁꯨ
ꯑꯣꯣ ꯁꯤꯦ ꯂꯣꯏꯔꯕꯣ ꯑ
ꯂꯣꯏꯗ꯭ꯔꯤ ꯌꯨꯝ ꯃꯅꯥꯛꯇꯅꯤꯅ ꯑꯗꯨꯝ ꯑꯌꯨꯛꯇ ꯆꯠꯂꯦ ꯅꯨꯡꯊꯤꯅꯗꯤ ꯑꯗꯨꯝ ꯂꯩꯌꯦ ꯑꯣ ꯎꯝ ꯅꯅꯨꯡ ꯊꯅꯗꯤ ꯁꯥꯃꯟꯕꯒꯤꯀꯣ ꯆꯠꯊꯣꯛꯅꯤꯡꯉꯥꯏꯁꯨ ꯀꯤꯌꯦ ꯎꯝ ꯌꯨꯝ ꯃꯅꯥꯛꯇꯅꯤꯅ ꯑꯗꯨꯝ ꯆꯥꯛ ꯆꯥꯗ꯭ꯔꯤꯉꯩꯗꯀꯣ ꯆꯠꯂꯒ ꯑꯗꯨꯝ ꯂꯩꯕꯅꯦ
ꯃꯈꯣꯏꯅꯗꯤ ꯈꯔ ꯂꯥꯞꯄ ꯒꯥꯔꯤꯗ ꯆꯠꯇ꯭ꯔ ꯌꯥꯗꯕ ꯑꯗꯨꯒꯤ ꯅꯣꯡ ꯅꯤꯅꯤꯗ ꯂꯣꯏꯁꯤꯜꯂꯦ ꯃꯤ ꯎꯝ ꯃꯤ ꯑꯇꯩ ꯀꯩꯀꯩ ꯈꯪꯅꯕ ꯃꯤ ꯀꯌꯥ ꯀꯌꯥꯁꯨ ꯀꯧꯔꯒꯀꯣ
ꯑꯣ
ꯅꯗꯂꯣꯁꯂ
ꯑꯣ ꯌꯥꯝ ꯂꯣꯏꯁꯤꯟꯈ꯭ꯔꯦ ꯍꯥꯏꯕ
ꯍꯣꯏ ꯍꯣꯏ
ꯑꯣ ꯌꯥꯝ ꯊꯣꯛꯑꯦꯅ
ꯍꯣꯏ ꯍꯣꯏ ꯑꯩꯁ ꯈꯔ ꯂꯥꯞꯄꯦꯕ ꯍꯥꯏꯕꯗꯤ ꯌꯨꯝ ꯃꯅꯥꯛ ꯇ ꯂꯩꯇꯕ ꯍꯥꯏꯕ ꯇꯥꯔꯦ
ꯑꯣ ꯑꯣ ꯑꯣ ꯑꯣ ꯎꯝ ꯑꯩꯈꯣꯏ ꯂꯣꯝꯗ ꯗꯤ ꯍꯗ꯭ꯔꯔꯤꯗ ꯍꯋꯦ ꯑꯗꯨ ꯑꯣꯔꯁꯨ ꯑ ꯀꯩꯅꯣ ꯊꯝꯗ꯭ꯔꯦꯕ ꯈꯔ ꯋꯥꯠꯂꯤꯌꯦ ꯑꯩꯈꯣꯏꯒꯤꯗꯤ
ꯑꯆꯥ ꯑꯠꯆꯥ
ꯑꯇꯩ ꯊꯕꯛꯇꯗꯤꯤ ꯆꯠꯇꯦ ꯑꯗꯨꯝ ꯌꯨꯝꯗ ꯂꯩꯌꯦ ꯑꯉꯥꯡ ꯂꯩꯕꯅꯤꯅ ꯑꯉꯥꯡꯕꯨ ꯑꯗꯨꯝ ꯌꯦꯡꯁꯤꯜꯂꯒ ꯂꯩꯕꯅꯤ
ꯑꯣꯀꯦ ꯑꯣ ꯍꯥꯏꯔꯤꯁꯦ ꯅꯪ ꯑꯉꯥꯡ ꯂꯩꯌꯦ ꯍꯥꯏꯕ꯭ꯔꯥ
ꯍꯣꯏ ꯑꯉꯥꯡ ꯂꯩꯈ꯭ꯔꯦ ꯎꯝ ꯎꯝ ꯎꯝ ꯏꯆꯥꯅꯨꯄꯥ ꯑꯃ ꯏꯆꯥ ꯑꯃ ꯂꯩꯔꯦ ꯍꯥ ꯃꯉꯥ ꯈꯛꯇ ꯉꯥꯏꯔꯤꯌꯦ ꯑꯗꯨꯒꯤ ꯑꯗꯨꯝ ꯃꯥꯕꯨ ꯂꯧꯔꯒ ꯂꯩꯕꯅꯤ ꯌꯨꯝꯗ
ꯑꯣ ꯊꯥ ꯃꯉꯥ ꯍꯥꯏꯕ ꯑꯣ ꯑꯣ ꯄꯤꯖꯤꯅꯦꯀꯣ ꯑꯗꯨꯗꯤ
ꯎꯝ ꯍꯣꯏꯇ꯭ꯔꯤ
ꯊꯥ ꯃꯉꯥ ꯑꯣꯏꯔꯗꯤ ꯐꯝꯕꯗꯤ ꯍꯩꯔꯦꯀꯣ
ꯐꯝꯕ ꯈꯔ ꯈꯔ ꯍꯩꯔꯦ ꯍꯣꯏ ꯈꯔ ꯈꯔ ꯍꯕ ꯍꯧꯔꯦ ꯅꯣꯏ ꯅꯪꯗꯤ ꯅꯨꯄꯤ ꯂꯧꯗ꯭ꯔꯤꯕꯣ
ꯂꯧꯗ꯭ꯔꯤ ꯍꯣꯏ
ꯄꯥꯈꯪ ꯑꯣꯏꯔꯤꯌꯦ ꯑꯣ ꯑꯦ ꯑꯦ ꯌꯥꯝ ꯐꯔꯦ ꯌꯥꯝ ꯐꯔꯦ ꯐꯖꯕ ꯅꯨꯄꯤ ꯍꯤꯔꯒ ꯅꯨꯄꯤ ꯐꯖꯕ ꯑꯃ ꯂꯧꯔꯣ ꯃꯁꯛꯁꯨ ꯐꯖꯕ ꯊꯕꯛ ꯏꯪꯈꯣꯜꯁꯨ ꯍꯩꯕ
ꯑ ꯁꯟꯗꯒ ꯍꯨꯖꯤꯒꯃ ꯃꯇꯝꯁꯦ ꯁꯛ ꯌꯥꯔꯗꯤ ꯊꯕꯛ ꯍꯩꯇꯕ ꯊꯕꯛ ꯍꯩꯔꯗꯤ ꯁꯛꯇ ꯌꯥꯗꯕ ꯑꯗꯨ ꯉꯥꯛꯇꯅꯤꯅꯦ ꯇꯧꯔꯤꯁꯦ
ꯃꯤ ꯃꯤ ꯃꯥ ꯈꯥ ꯄꯂꯦꯗ
ꯍꯣꯏ ꯑꯗꯨꯁꯨ ꯊꯤꯕ ꯊꯤꯕ ꯀꯜꯂꯗꯤꯀꯣ ꯍꯣꯏ ꯐꯪꯒꯅꯤ ꯑꯗꯨꯕꯨ ꯍꯩꯇꯕ ꯀꯥꯡꯕꯨꯨꯁꯨ ꯂꯩꯌꯦꯕ ꯑꯗꯨꯒꯤꯅꯤꯗ
ꯑꯗꯨ ꯎꯝ ꯑꯗꯨꯅꯦ ꯆꯣꯃꯦ ꯅꯪ ꯍꯥꯏꯕꯁ ꯍꯧꯖꯤꯛꯇꯤ ꯀꯔꯤ ꯇꯧꯔꯒ ꯂꯩꯌꯦꯕ
ꯍꯟꯗꯛ ꯑꯣꯐꯤꯁ ꯀꯥꯏ ꯑꯣꯐꯤꯁ ꯉꯁꯤ ꯁꯨꯇꯤ ꯂꯧꯋꯦ
ꯑ
ꯎꯝ ꯅꯣꯡꯃ ꯌꯥꯝ ꯆꯨꯕꯀꯣ ꯆꯠꯅꯤꯡꯗꯕ ꯑꯗꯨꯒꯤ ꯁꯨꯇꯤ ꯂꯧꯎꯔꯦ ꯉꯁꯤꯁꯦ
ꯍꯣꯏ ꯅꯣꯡ ꯆꯨꯕ ꯃꯇꯝꯗꯗꯤ ꯑꯁ
ꯎꯝ
ꯆꯥꯟꯕꯅꯤ ꯌꯨꯝ ꯌꯨꯝꯗꯒꯤ ꯆ
ꯍꯣꯏ ꯑꯗꯨ ꯇꯧꯔꯒ ꯑꯗꯨ ꯇꯧꯕꯒꯤ ꯆꯠꯇ꯭ꯔꯦ ꯑꯁꯤꯁꯤꯗꯤ
ꯐꯖꯅ ꯄꯣꯊꯥꯔꯣ ꯕꯣꯒꯨꯝꯕꯗꯤ ꯌꯦꯡꯗ꯭ꯔꯣ
ꯌꯦꯡꯉꯦ ꯌꯦꯡꯉꯦ ꯑꯗꯨꯕꯨ ꯂꯤꯊꯤꯒꯤ ꯌꯦꯡꯗꯦꯗ ꯑꯩꯕꯗꯤ ꯑꯩꯈꯣꯏ ꯅꯍꯥꯟ ꯕ꯭ꯔꯥꯖꯤꯜꯒ ꯖꯄꯥꯟ ꯂꯩꯕꯗꯣ ꯑꯗꯨꯒꯨꯝꯕꯗꯤ ꯌꯦꯡꯕ ꯑꯗꯨꯒ ꯑꯥꯔꯖꯦꯟꯇꯤꯅꯥꯒꯤ ꯃꯦꯠꯆ ꯨ ꯂꯩꯕ ꯀꯥꯟꯗ ꯌꯦꯡꯕ ꯏꯁꯄꯦꯟꯒꯨꯝꯕ ꯌꯦꯡꯉꯦ ꯑꯗꯣ ꯑꯇꯩꯗꯤ ꯌꯥꯝ ꯌꯦꯡꯗꯦꯗ
ꯍꯣꯏ ꯈꯔ ꯐꯥꯎꯕꯁꯤꯡ ꯁꯟꯗꯥꯔꯗ ꯌꯦꯡꯕ ꯁꯨ ꯅꯨꯡꯉꯥꯏꯀꯣ ꯅꯠꯇ꯭ꯔꯗꯤ ꯑꯁ ꯏꯟꯇꯔꯦꯁꯄꯨꯗꯤ ꯂꯩꯇꯦꯗ ꯌꯦꯡꯅꯤꯡꯉꯥꯏ
ꯍꯣꯏ ꯁꯤꯇꯔꯗꯤ ꯍꯟꯗꯛ ꯍꯟꯗꯛ ꯁꯤꯀꯣ ꯑꯩꯁꯦ ꯁꯄꯦꯟꯒ ꯐ꯭ꯔꯥꯟꯁꯒ ꯆꯌꯥꯅꯤꯁꯤꯦ ꯁꯄꯣꯔꯠꯧꯋꯦꯗ
ꯑꯣ ꯑꯩꯅ ꯐ꯭ꯔꯥꯟꯁꯀ ꯀ꯭ꯔꯣꯁꯤꯌꯥ ꯁꯄꯣꯔꯠ ꯇꯧꯕ
ꯀꯁꯤꯌꯥꯁ ꯄꯠꯇꯣ ꯑꯆꯥ ꯑꯆꯥ ꯅꯍꯥꯟꯗ ꯑꯩꯈꯣꯏ ꯖꯄꯥꯟꯗꯤ ꯁꯞꯄꯣꯔꯠ ꯇꯧꯔꯛꯑꯝꯕꯅꯦ ꯑꯗꯣ ꯌꯥꯗ꯭ꯔꯦ
ꯑꯁ ꯑꯩꯁꯨ ꯖꯄꯥꯥꯟꯃꯛ ꯐꯨꯜ ꯁꯞꯄꯣꯔꯠ ꯇꯧꯔꯝꯕꯅꯦꯕ ꯅꯨꯡꯉꯥꯏꯇꯕꯗꯣ ꯃꯣꯏꯁꯦ ꯌꯥꯝꯅꯗꯤ ꯍꯣꯠꯅ ꯅꯥꯕꯅꯦ ꯑꯗꯨ ꯑꯣꯏꯔꯁꯨ ꯑꯁ ꯂꯩꯕꯥꯛꯇ ꯇꯝꯂꯕꯅꯤꯅꯀꯣ ꯎꯄꯥꯏ ꯂꯩꯇ꯭ꯔꯦ
ꯐꯣꯏ ꯁꯦꯃꯤ ꯐꯥꯏꯅꯦꯜ ꯑꯣꯏꯔꯁꯨ ꯀ꯭ꯋꯥꯇꯔ ꯐꯥꯏꯅꯦꯜ ꯑꯣꯏꯔꯁꯨ ꯀꯥꯔꯗꯤꯀꯣ
ꯍꯣꯏ ꯋꯥꯇꯔ ꯐꯣꯟꯅ ꯈꯛꯇ ꯀꯥꯔꯁꯨ ꯌꯥꯝ ꯅꯨꯡꯉꯥꯏꯒꯗꯕꯅꯤ
ꯁꯛ ꯃꯥꯏꯗꯣ ꯑꯩꯈꯣꯏꯒ ꯈꯔ ꯃꯥꯟꯅꯩꯗꯅ ꯑꯗꯨꯗꯒꯤ ꯑꯗꯨꯅꯦ ꯑꯗꯨꯒꯤ ꯁꯨꯝ ꯑ ꯁꯞꯄꯣꯔꯠ ꯇꯧꯕ ꯋꯥꯅꯤꯗ ꯍꯣꯏ ꯍꯣꯏ
ꯃꯣꯏꯕꯨ ꯌꯦꯡꯕꯗ ꯌꯥꯝ ꯅꯨꯡꯁꯤꯕꯅꯦ
ꯎꯝ ꯇꯕꯅꯤ ꯇꯃꯅꯤ ꯎ
ꯅꯣꯏ ꯂꯣꯝꯗꯗꯤ ꯏꯁꯤꯡ ꯂꯣꯝꯗꯤ ꯅꯨꯡꯉꯥꯏꯕ ꯭ꯔꯣ ꯏꯁꯤꯡꯁꯦ ꯀꯔꯤ ꯀꯔꯤ ꯍꯥꯏꯁꯤꯔꯥ ꯂꯩꯕ꯭ꯔꯥ
ꯑꯩꯈꯣꯏ ꯍꯣꯏ ꯑꯩꯈꯣꯏꯔꯣꯝꯗ ꯏꯁꯤꯡꯗꯤ ꯂꯩꯌꯦ ꯍꯥꯏꯕꯗꯤ ꯎꯝ ꯏꯁꯤꯡꯁꯦ ꯈꯔ ꯋꯥꯏꯑꯦꯀꯣ ꯑꯗꯣ ꯑꯩꯈꯣꯏ ꯌꯨꯝꯗꯗꯤ ꯍꯧꯖꯤꯛ ꯄꯥꯏꯞꯀꯤ ꯏꯁꯤꯡ ꯂꯥꯛꯄꯗꯣ ꯌꯨꯝ ꯌꯨꯝꯗ ꯂꯥꯛꯄꯗꯣ ꯑꯗꯨꯒꯤꯗ ꯂꯥꯛꯄ ꯑꯩꯈꯣꯏ ꯌꯨꯝꯗꯗꯤ ꯑꯗꯨꯩ ꯈꯔ ꯈꯔꯗꯤ ꯅꯨꯡꯉꯥꯏ ꯑꯗꯨꯒꯤ ꯍꯣꯏ ꯅꯤꯇꯤꯒꯤ ꯅꯤꯇꯤꯒꯤ ꯄꯨꯡ ꯑꯅꯤ ꯑꯍꯨꯝ ꯂꯥꯛꯏꯗ ꯁꯨꯝ ꯁꯤꯇꯦꯛꯁ ꯑꯃꯅꯤ ꯁꯨꯝ ꯐꯨꯜ ꯇꯧꯕ ꯉꯝꯃꯦꯕ
ꯑꯥ ꯑꯗꯨ ꯑꯣꯏꯔꯗꯤ ꯅꯨꯡꯉꯥꯏꯅ ꯑꯗꯨꯔꯣꯝ ꯑꯗꯨꯔꯣꯝꯗꯗꯤ ꯏꯁꯤꯡꯁꯦ ꯈꯔ ꯋꯥꯒꯟꯕꯅꯦ ꯑꯗꯨꯒꯤꯀꯣ
ꯍꯣꯏ ꯍꯣꯏ
ꯍꯥꯏꯅ
ꯑꯣ ꯎꯝ ꯁꯤꯁꯇꯔꯁꯦ ꯆꯟꯗ꯭ꯔꯦꯜꯗꯒꯤ ꯃꯥꯂꯦꯅꯦ
ꯃꯠꯇꯦ
ꯑꯣ ꯀꯩ ꯗꯤꯁꯇ꯭ꯔꯤꯛꯇꯒꯤꯔ ꯑꯣꯀꯦ ꯑꯣꯀꯦ ꯑꯠꯆꯥ ꯑꯠꯆꯥ ꯑꯁ ꯅꯣꯅꯦꯗꯤ ꯍꯣꯏ ꯁꯥꯕ ꯃꯐꯝꯅꯦꯕ ꯑꯗꯨꯗꯤ
ꯑꯁ ꯌꯥꯝ ꯁꯥꯕꯅꯦ ꯏꯆꯥ ꯅꯨꯨꯄꯥꯗꯣ ꯉꯔꯥꯡꯗꯣ ꯇꯨꯝꯗꯦꯕ ꯕꯥꯔꯣ ꯇꯥꯒꯗꯧꯔꯦ ꯑꯩꯈꯣꯏ ꯇꯤꯚꯤ ꯌꯦꯡꯕꯅꯦꯕ ꯑ ꯀꯔꯤ ꯇꯧꯕ꯭ꯔꯥ ꯍꯥꯏꯅ ꯋꯥ ꯁꯨꯝ ꯇꯝꯕ ꯌꯥꯗ ꯐꯗꯕ ꯑꯗꯣ ꯃꯄꯥꯅ ꯑꯁ ꯏꯔꯨꯍꯟꯁꯦ ꯍꯥꯏꯅꯀꯣ ꯕꯥꯔꯣ ꯇꯥꯔꯦ ꯏꯔꯨꯍꯟꯕꯗꯣ ꯅꯨꯡꯗꯥꯡꯗ ꯏꯔꯨꯍꯜꯂꯒ ꯈꯔ ꯂꯩꯔꯒ ꯑꯗꯨꯝ ꯇꯨꯝꯈ꯭ꯔꯦ ꯁꯥꯃꯟꯕꯒꯤ ꯑꯉꯥꯡꯁꯤꯡꯕꯨꯁꯨ ꯅꯨꯡꯁꯤꯌꯦ ꯇꯨꯝꯕ ꯐꯥꯎ ꯌꯥꯗꯦ
ꯍꯣꯏ ꯍꯣꯏ ꯆꯨꯝꯃꯦꯃꯦ ꯆꯨꯝꯃꯦ ꯅꯥꯅꯤꯡꯉꯥꯏ ꯇꯧꯋꯦꯕ
ꯎꯝ ꯌꯥꯝ ꯁꯥꯏ ꯑꯩꯈꯣꯏ ꯂꯣꯝꯗꯗꯤ
ꯅꯣꯏꯔꯣꯝꯗꯗꯤ ꯏꯪ ꯈꯔ ꯏꯪ ꯅꯝꯒꯅꯤ
ꯍꯣꯏ ꯈꯔ ꯏꯪꯉꯦ ꯑꯠ ꯏꯪꯉꯦ ꯍꯥꯏꯁꯦ ꯁꯨꯝ ꯑꯐꯇꯔꯅꯨꯟꯗꯗꯤ ꯁꯥꯏꯗ ꯑꯗꯣ ꯅꯨꯡꯗꯥꯡꯗꯗꯤꯀꯣ ꯅꯨꯡꯗꯥꯡꯗ ꯑꯌꯨꯛꯇꯗꯤ ꯈꯔ ꯏꯪꯉꯦ ꯎꯝ ꯍꯧꯖꯤꯛ ꯁꯝꯃꯔ ꯕ꯭ꯔꯦꯛ ꯄꯤꯈ꯭ꯔꯕꯣ ꯑꯩꯈꯣꯏ ꯅꯣꯅꯦ ꯑꯦꯔꯤꯌꯥꯁꯦ
ꯂꯣꯏꯔꯣꯏ ꯁꯝꯃꯔ ꯕ꯭ꯔꯦꯛ ꯂꯣꯏꯔꯒ ꯍꯧꯕꯁꯨ ꯂꯧ ꯍꯧꯔꯦ ꯁꯤ ꯍꯞꯇꯥꯗꯒꯤꯀꯣ ꯂꯣꯏꯕ ꯃꯤꯌꯥꯝ ꯂꯩꯔꯦ ꯁ꯭ꯀꯨꯜ ꯍꯥꯎꯕ ꯌꯥꯝ ꯂꯩꯥꯏꯔꯦ ꯑꯁꯤ ꯊꯥ ꯖꯨꯟꯒꯤ ꯊꯥꯗꯣ ꯑꯗꯨ ꯄꯨꯔꯥ ꯄꯤꯔꯒ ꯖꯨꯂꯥꯏꯗ ꯑꯃꯨꯛ ꯐꯥꯎꯕ ꯌꯥꯝ ꯂꯩꯔꯦ
ꯈꯦ ꯍꯦ ꯌꯥꯏꯅꯦ ꯑꯗꯨꯗꯤ ꯑꯩꯈꯣꯏꯔꯣꯝꯗꯗꯤ ꯖꯨꯂꯥꯏ ꯁꯨꯇꯤ ꯂꯣꯏꯗ꯭ꯔꯤ ꯑꯉꯥꯡꯈꯣꯏꯒꯤ
ꯍꯣꯏ ꯑꯗꯨꯃꯥꯏꯅ ꯇꯧꯋꯦ ꯍꯥꯏ ꯏꯅꯥꯎꯅꯨꯄꯤꯁꯤꯡꯁꯨ ꯑꯥꯔꯣꯝꯗ ꯂꯩꯕꯀꯣ ꯑꯗꯨꯒꯤ ꯁꯨꯇꯤ ꯊꯥꯗ꯭ꯔꯤꯌꯦ ꯍꯥꯏ ꯃꯣꯏꯁꯨ
ꯑꯆꯥ ꯑꯠꯆꯥ
ꯊꯦꯡꯕꯅꯦ ꯑꯗꯨꯔꯣꯝꯗꯗꯤ
ꯎꯝ ꯎꯝ ꯑꯩꯈꯣꯏ ꯑꯁꯤꯗꯗꯤ ꯁꯨꯇꯤꯁꯨ ꯌꯥꯝꯃꯦ ꯑꯩꯈ ꯑꯩꯈꯣꯏ ꯏꯔꯥꯡ ꯀꯩꯀꯩ ꯂꯩꯇꯕꯅꯤꯅꯀꯣ ꯎ ꯁꯨꯇꯤꯁꯦ ꯀꯨꯏꯅ ꯄꯤꯌꯦ ꯊꯥ ꯊꯥ ꯑꯃꯗꯤ ꯅꯠꯇꯦ ꯑꯗꯣ ꯊꯥ ꯇꯪꯈꯥꯏ ꯍꯦꯟꯅꯗꯤ ꯄꯤꯌꯦꯗ ꯁꯤꯗꯨꯗꯤ ꯑꯆꯥ
ꯑꯗꯣ ꯍꯌꯦꯡꯗꯤ ꯑꯃꯨꯛ ꯑꯣꯐꯤꯁ ꯆꯠꯀꯗ꯭ꯔꯥ
ꯍꯌꯦꯡꯗꯤ ꯆꯠꯂꯅꯤ ꯎꯄꯥꯏ ꯂꯩꯇ꯭ꯔꯦ ꯉꯁꯤꯁꯦ
ꯎꯝ ꯍꯣꯏ ꯅꯥꯗꯕ ꯃꯇꯝꯗꯗꯤ ꯆꯠꯀꯗꯕꯅꯦ ꯅꯥꯔꯗꯤ ꯎꯄꯥꯏ ꯂꯩꯇꯦꯗꯅ ꯅꯥꯈ꯭ꯔꯗꯤ ꯆꯠꯅꯤꯡꯂꯁꯨ ꯆꯠꯄ ꯉꯝꯗꯦ ꯑꯗꯨ ꯑꯣꯏꯔꯁꯨ ꯅꯥꯗ꯭ꯔꯗꯤ ꯇꯜꯂꯁꯨ ꯥꯛꯀꯗꯕꯅꯤ ꯃꯤꯑꯣꯏꯕ ꯍꯥꯏꯕꯁꯤꯗꯤ ꯅꯥꯔꯣꯏ ꯍꯥꯏꯕ ꯇꯝꯕ ꯉꯝꯗꯦꯗꯅ ꯅꯥꯕ ꯅꯨꯃꯤꯠꯁꯨ ꯂꯩꯕꯅꯦ ꯂꯣꯛ ꯈꯨꯕ ꯃꯇꯝꯁꯨ ꯌꯥꯎꯕꯅꯦ ꯑꯗꯨꯅ ꯅꯥꯗ꯭ꯔꯤꯉꯩꯗꯗꯤ ꯑꯩꯈꯣꯏ ꯇꯟꯔꯣꯏꯗꯕꯅꯤ
ꯑꯗꯨꯒ ꯅꯣꯡ ꯑ ꯂꯦꯟꯁ꯭ꯂꯥꯏꯠ ꯀꯨꯝꯕꯗꯤ ꯀꯃꯥꯏꯅ ꯇꯧꯕ꯭ꯔꯣ ꯍꯟꯗꯛ ꯅꯣꯅꯦꯒ ꯑꯁꯤ ꯑꯦꯔꯤꯌꯥꯁꯦ
ꯀꯔꯤꯁꯨ ꯇꯧꯗꯦꯁꯥꯒꯨꯝꯕꯒꯤ ꯄꯥꯎꯗꯤ ꯇꯥꯗꯦ
ꯑꯣ ꯅꯣꯡꯗꯤ ꯌꯥꯝ ꯆꯨꯗ꯭ꯔꯤꯕꯀꯣ
ꯅꯣꯡꯁꯦ ꯆꯨꯋꯦ ꯍꯥꯏꯕꯕꯨ ꯆꯨꯕꯗꯤ ꯆꯨꯋꯦ ꯍꯥꯏꯕ ꯌꯥꯝ ꯀꯟꯅ ꯆꯨꯗꯕꯗꯣ ꯑ ꯑꯗꯨꯒꯤꯅꯦ ꯌꯥꯝ ꯀꯟꯅꯖꯨꯔꯗꯤ ꯍꯣꯏ ꯃꯔꯛ ꯃꯔꯛꯇꯗꯤ ꯑꯗꯨꯃꯥꯏꯅ ꯇꯧꯋꯦ ꯑꯗꯨꯃꯥꯏꯅ ꯇꯧꯋꯦ ꯍꯥꯏꯕ ꯄꯥꯎꯗꯤ ꯑꯗꯨꯝ ꯃꯔꯛ ꯃꯔꯛꯇꯗꯤ ꯇꯥꯏꯑꯕꯀꯣ ꯑꯗꯨ ꯑꯣꯏꯔꯁꯨ ꯍꯧꯖꯤꯛꯀꯥꯟꯗꯤ ꯆꯨꯦ ꯍꯥꯏꯔꯁꯨ ꯌꯥꯝ ꯀꯟꯅꯗꯤ ꯆꯨꯗꯕ ꯒꯤ ꯑꯗꯨꯝ ꯀꯔꯤꯁꯨ ꯇꯧꯗꯦꯗ ꯑꯩꯈꯣꯏꯁꯨ ꯇꯨꯔꯦꯟ ꯃꯅꯥꯛꯇ ꯂꯩꯕꯅꯦ ꯇꯨꯔꯦꯟꯒꯩ ꯑꯗꯨꯝ ꯅꯛꯅꯔꯦꯕꯀꯣ ꯑꯗꯣ ꯏꯁꯤꯡ ꯌꯥꯝꯃꯦ ꯌꯥꯝꯗꯦ ꯍꯥꯏꯕꯗꯣ ꯇꯨꯔꯦꯟꯗꯒꯤ ꯈꯪ
ꯍꯣꯏ ꯍꯣꯏ ꯑ ꯏꯁꯤꯡ ꯍꯧꯖꯤꯛ ꯇꯨꯔꯦꯟꯁꯦ ꯏꯁꯤꯡ ꯌꯥꯝꯕ ꯍꯧꯔꯕꯣ
ꯈꯟꯅ ꯍꯥꯥꯟ ꯉꯔꯥꯡ ꯉꯔꯥꯡꯗꯤ ꯌꯥꯝ ꯌꯥꯝꯃꯅꯤ ꯉꯁꯤꯗꯤ ꯈꯔ ꯍꯟꯊꯈ꯭ꯔꯦ ꯉꯗꯤ ꯔꯨꯗꯕꯅꯤꯅꯀꯣ ꯉꯁꯤꯗꯤ ꯈꯔ ꯍꯟꯊ ꯍꯣꯏ ꯉꯔꯥꯡꯗꯤ ꯉꯔꯥꯡ ꯅꯍꯥꯟꯗꯤ ꯑꯁ ꯐꯖꯅ ꯂꯨꯕꯒꯤ ꯌꯥꯝꯈ꯭ꯔꯕꯅꯦ ꯑꯩꯈꯣꯏ ꯇꯨꯝꯈ꯭ꯔꯗꯤ ꯏꯁꯤꯡ ꯃꯈꯣꯟꯁꯨ ꯇꯥꯗꯦꯕꯀꯣ ꯅꯣꯡ ꯆꯨꯕ ꯃꯈꯣꯟꯁꯨ ꯇꯥꯗꯦꯕ
ꯍꯣꯏ ꯍꯣꯏ
ꯑꯗꯨꯅ ꯇꯨꯔꯦꯟꯗꯒꯤ ꯅꯣꯡ ꯆꯨꯋꯦ ꯆꯨꯗꯦ ꯍꯥꯏꯕꯗꯣ ꯑꯗꯨꯝ ꯈꯪꯖꯩ
ꯎꯝ ꯎꯝ ꯎꯝ ꯉꯥꯒꯨꯝꯕꯗꯤ ꯍꯧꯖꯤꯛ ꯃꯇꯝ ꯅꯠꯇ꯭ꯔꯦꯀꯣ
ꯉꯗꯤ ꯑꯗꯨꯝ ꯂꯧꯕ ꯆꯠꯅꯤꯡꯂꯗꯤ ꯑꯗꯨꯝ ꯂꯧꯕ ꯆꯠꯄ ꯌꯥꯏꯗ
ꯑꯣ ꯁꯨꯝ ꯂꯩꯌꯦꯕ ꯁꯨꯝ ꯑ ꯍꯣꯏ ꯉꯥꯒꯤ ꯃ ꯃꯇꯝꯗ ꯀꯣꯏꯔꯛꯀꯦ ꯅꯣꯅꯦ ꯑꯦꯔꯤꯌꯥꯁꯦ ꯉꯥꯒꯤ ꯃꯇꯝꯗ ꯎꯝꯝ
ꯑꯗꯨꯗꯤꯀꯣ ꯑꯗꯨꯝ ꯄꯨꯡ ꯑꯃ ꯑꯅꯤꯒꯨꯝꯕ ꯇꯨꯔꯦꯟꯗ ꯆꯠꯂꯗꯤ ꯑꯗꯨꯝ ꯐꯪꯉꯤ ꯏꯟꯁꯥꯡꯕꯨꯗꯤ ꯍꯧꯖꯤꯛ ꯎꯝ ꯆꯅꯤꯡ ꯉꯥꯏꯂꯥꯏꯇ꯭ꯔꯦ ꯍꯥꯏꯔꯁꯨ ꯀꯣ ꯎꯝ ꯑꯗꯨꯃꯥꯏꯅ ꯇꯧꯕꯅꯦ ꯀꯩꯅꯣ ꯐꯤꯁꯤꯡꯒꯤ ꯅꯠꯇꯣ ꯑꯗꯨ ꯄꯥꯏꯔꯒ ꯆꯠꯅꯗꯒꯤ ꯑꯗꯨꯝ ꯐꯪꯉꯦꯗ ꯆꯔꯥ ꯑꯃꯒꯤꯗꯤ ꯑꯗꯨꯝ ꯏꯂꯥꯏ ꯂꯥꯏꯅ ꯐꯪꯉꯤꯗ